ꯑꯥ ꯑꯗꯤ ꯃꯥꯡꯒ꯭ꯔꯦꯒꯣ ꯅꯅ ꯑꯃꯗꯤꯗꯤ ꯃꯥꯡꯈ꯭ꯔꯦ ꯅꯪꯅ
ꯆꯁ ꯑꯩꯕꯨ ꯇꯥꯏꯅꯕꯁꯔꯦ
ꯅꯪ ꯅꯅꯦ ꯀ ꯀꯟꯇꯤꯅꯌꯨ ꯇꯧ ꯍꯥꯏꯏꯕꯅꯤ
ꯑꯩ ꯑꯗꯨ ꯀꯟꯇꯤꯅ꯭ꯌꯨ ꯇꯧꯗ꯭ꯔꯗꯤ ꯀꯃꯥꯏꯅ ꯌꯥꯒꯔꯣꯅꯦ ꯑꯩꯁꯨ ꯑꯗꯨꯝ ꯇꯧꯋꯦꯅ ꯀꯔꯤ ꯃꯥꯡꯕ꯭ꯔꯣ
ꯔꯣ ꯂꯥꯏꯅ
ꯑ ꯅꯪ ꯈꯛꯇ ꯐꯪꯕ ꯅꯠꯇꯦꯅ ꯑꯩꯁꯨ ꯐꯪꯉꯤꯅ
ꯑꯗꯣ ꯑꯣ ꯅꯪ ꯐꯪꯕꯒꯤ ꯑꯩꯁꯨ ꯐꯪꯍꯟꯕꯅꯦꯕ
ꯅꯠꯇꯦ ꯑ
ꯃꯥꯅꯤ ꯃꯅꯤ ꯃꯅꯤ
ꯅꯪꯦ
ꯃꯔꯤꯦ ꯃꯔꯤꯦ
ꯌꯥ
ꯑꯩꯉꯣꯟ ꯑꯩꯉꯣꯟꯗ ꯀꯗꯔ ꯇꯧꯔꯦ
ꯑꯩꯁꯨ ꯃꯒꯜꯁꯨ ꯈꯪꯗꯦꯌꯣ
ꯑꯁ ꯂꯣꯏꯔꯒ ꯂꯣꯏꯈ꯭ꯔꯒ ꯀꯔꯤꯁꯨ ꯈꯪꯗꯦꯌꯦ
ꯅꯣ ꯑꯩꯅ ꯍꯥꯏꯕꯗꯤ ꯑꯩꯁꯨ ꯑꯗꯨꯝ ꯀꯟꯇꯤꯅ꯭ꯌꯨ ꯇꯧꯋꯦ ꯕꯠ
ꯅꯪꯁꯨ ꯅꯪꯁꯨ ꯑꯗꯨꯝ ꯇꯧꯋꯦ ꯑꯩꯁꯨ ꯑꯗꯨꯝ ꯇꯧꯋ ꯍꯥꯏꯕꯅꯦꯕ
ꯅꯠꯇꯦ ꯑꯗꯨꯒꯤ ꯅꯠꯇꯦꯍ ꯀꯔꯤꯅ ꯑꯩꯁꯨ ꯈꯪꯕꯗꯣ ꯅꯪꯕꯨ ꯁꯤꯌꯔ ꯇꯧꯕꯅꯤꯅꯦ ꯍꯔ
ꯑ ꯅꯪꯁꯨ ꯈꯪꯕꯣꯏꯅꯦꯕ ꯑꯩꯉꯣꯟꯗ ꯁꯤꯌꯔ ꯇꯧꯕꯁꯦ
ꯅꯠꯇꯦꯕ ꯑꯩ ꯖꯤꯔꯣ ꯐꯪꯗꯦꯕ ꯑꯗꯨꯃꯥꯏꯅ ꯇꯧꯕꯗꯣ ꯀꯣꯂꯖ ꯁꯦꯝ ꯄꯔꯁ ꯑꯗꯅ ꯀꯠꯇ꯭ꯔꯣ ꯌꯥꯔ
ꯑꯦ ꯅ ꯅꯁ ꯇꯧꯉꯅꯤꯌꯦ ꯆ ꯀꯗ꯭ꯔ ꯍꯔ ꯌꯦꯉꯗ
ꯑꯩꯗꯥꯎꯗꯦ ꯑꯗꯨꯒꯤ ꯑꯩꯅ ꯍꯥꯏꯕꯗꯨꯗꯤ ꯑꯇꯣꯞꯄ ꯇꯧꯕ ꯍꯥꯏꯔꯒ ꯑꯁ ꯑꯃꯨꯛꯀ ꯑꯩꯉꯣꯟꯗ ꯇꯧꯔꯒ ꯇꯥꯏꯅꯕ ꯁꯥꯏ
ꯑꯗꯨꯗꯤ ꯅꯅ ꯅꯅ ꯅꯝꯃꯣ ꯍꯥꯏꯕꯩ ꯅꯝꯕꯅꯤꯅ
ꯌꯥꯗꯕꯒꯤ ꯑꯩꯁꯨ ꯅꯝꯃꯣ ꯍꯥꯏꯕꯅꯤ
ꯑꯩꯁꯨ ꯇꯧꯋꯤ ꯅꯠꯇꯦ ꯗꯣ ꯅꯪꯉꯣꯟꯗ ꯏꯁ ꯀꯩꯒꯤꯩ ꯇꯧꯔꯛꯂꯣꯏ ꯌꯥ
ꯑꯩꯩꯅ ꯍꯥꯏꯕꯗꯤ ꯑꯩꯒꯤꯗꯣ ꯅꯪꯁꯨ ꯏꯁꯃꯤꯁꯣꯔ ꯍꯥꯏꯔꯦꯅ ꯌꯥꯗ꯭ꯔꯦꯅ ꯑꯗꯨꯒꯤ ꯑꯇꯣꯞꯄ ꯇꯧꯈ꯭ꯔꯣ ꯍꯥꯏꯔꯒ
ꯑꯩ ꯑꯩ ꯈꯪꯗꯦ ꯑꯩꯗꯤ ꯅꯪꯅ ꯍꯥꯏꯕꯩꯅꯦ
ꯑ ꯑꯩ ꯁꯤꯔꯗꯔ ꯀ ꯐ
ꯍꯉ ꯅꯪ ꯁꯥꯏ ꯋꯥꯔꯤꯣ ꯀꯟꯇꯤꯟꯅꯌꯨ ꯇꯧꯅꯤ
ꯑꯦ ꯋꯥꯔꯤ ꯂ ꯀ ꯄꯨ꯭ꯔꯥꯏ
ꯉꯁꯥꯏ ꯅꯪꯅ ꯍꯥꯏꯕꯗꯨ ꯀꯔꯤ ꯇꯧꯋꯦꯕ ꯅꯪ ꯀꯔꯤ ꯑꯦꯛꯖꯥꯝ ꯊꯥꯏꯑꯦꯕ
ꯍꯥ
ꯀꯔꯤ ꯑꯦꯛꯖꯥꯝ ꯊꯥꯒꯅꯤ ꯍꯥꯏꯕ
ꯑꯩꯣꯏ ꯑꯦꯛꯖꯥꯝ ꯊꯥꯅꯤ ꯑꯣ ꯑꯥꯏ ꯑꯦ ꯑꯦꯁ ꯀ ꯑꯦꯛꯖꯥꯝ ꯊꯥꯒꯦ ꯍꯥꯏꯕ
ꯀꯕ
ꯑꯁ ꯈꯦꯖꯥꯎ ꯊꯑꯒꯦꯕ
ꯑ
ꯀꯣꯂꯦꯖ ꯇꯥꯕꯁꯦ ꯌꯥꯝ ꯋꯥꯔꯦ ꯑꯗꯨꯒꯤꯁꯀꯤ ꯑꯣꯏꯅ ꯇꯧꯔꯗꯤ
ꯑꯥ ꯀꯔꯝꯕ ꯑꯩ ꯏꯁꯅꯣꯕ
ꯑꯩꯁꯨ ꯈꯪꯅꯦ ꯀꯔꯤ ꯑꯍꯁꯦ ꯃꯣꯏꯅ ꯁꯤ ꯂꯩꯕꯗ ꯑꯗꯨꯝ ꯊꯒꯗꯤ ꯃꯅ ꯁꯤꯤꯖ ꯂꯩꯕ ꯂꯩꯗꯨ ꯄꯤ ꯀꯦ
ꯑ ꯌꯥꯏꯅꯤ
ꯑꯩ ꯉꯥꯡ ꯅ ꯇꯧꯅꯤ ꯍꯣꯏꯒ
ꯎꯝ
ꯑꯦꯛꯖꯥꯝ ꯈꯗꯤ ꯊꯥꯕ ꯍꯥꯏ
ꯑꯝ ꯍꯧꯖꯤꯛꯗꯤ ꯀꯩ ꯇꯧꯔꯤꯅꯣ
ꯊꯝꯔꯤꯦꯦꯅ
ꯑꯥ ꯑꯗꯨꯒ ꯀꯩ ꯈꯜꯂꯤꯕ
ꯀꯔꯤ ꯈꯟꯒꯦꯔꯣ ꯋꯥꯜ ꯈꯅꯤ ꯀꯟꯒꯦꯔꯣ ꯆꯤꯟꯅ ꯉꯥꯡꯊꯣꯛ
ꯀꯔꯤ ꯉꯥꯡꯁꯤꯒꯦ ꯍꯥꯏꯅ ꯈꯜꯂꯝꯅꯤꯅ
ꯈꯟꯗꯦ ꯑꯗꯨꯗꯤ ꯆꯤꯟꯗ ꯊꯧꯕ ꯑꯗꯨꯝ ꯈꯨꯝꯉ ꯃ
ꯑꯣ ꯅꯪꯅ ꯈꯪꯗꯦ ꯍꯥꯏꯔꯁꯨ ꯑꯗꯨꯁꯨ ꯈꯜꯂꯤꯅꯦꯕ
ꯅꯪ ꯌꯥꯝ ꯍꯩꯈ꯭ꯔꯦ ꯀꯔꯤꯒꯤ ꯏꯟꯇ꯭ꯔꯣꯗ꯭ꯌꯨꯁ ꯇꯧꯔꯛꯑꯝꯕ꯭ꯔꯥ
ꯑꯗꯨꯗꯤ ꯁꯨꯃꯥꯏꯅ ꯍꯥꯏꯔꯝꯗꯕꯅꯦꯕꯁꯦ
ꯑꯦ ꯑꯗꯨꯁꯨ ꯑꯩꯅꯅꯦꯕ ꯑ ꯑꯃꯨ ꯏꯁꯤꯡ ꯍꯥꯡꯕꯁꯨ ꯑꯩꯅ ꯇꯝꯃꯕꯅꯦ
ꯅꯪ ꯅꯨꯄꯤ ꯀꯌꯥ ꯈꯥꯏꯔꯒꯦ ꯅꯪꯅ ꯉꯁꯥꯏ ꯀꯔꯝꯕꯣ ꯍꯥꯏꯕꯗꯣ
ꯀꯥꯏꯗꯤ ꯍꯦ ꯑꯦ
ꯎ ꯊꯗꯦ
ꯑꯩꯅ ꯋꯥ ꯇ ꯑꯣꯏꯣꯏ ꯆꯉ ꯇꯧꯗꯦ ꯍꯦ
ꯑꯩꯅ ꯄꯄꯤ ꯑꯃꯗ ꯍꯥꯏꯔ ꯀꯔꯝꯕꯣꯒꯥꯏꯅꯣ
ꯑꯦ ꯅꯨꯄꯤꯗꯤ ꯂꯩꯅ ꯏꯆꯦꯗꯨꯁꯨ ꯌꯥꯎꯋꯦꯕ ꯑꯗꯨ ꯅꯨꯃꯤꯠꯇꯣ
ꯎꯝ ꯈꯪꯗꯦ ꯈꯪꯗꯦ ꯑꯩꯅ ꯎꯨꯝꯃꯦ ꯅꯪ ꯈꯨꯝꯃꯨ ꯃꯥꯟꯅꯗꯦ
ꯏꯆꯦ ꯑꯃꯁꯨ ꯌꯥꯎꯋꯦ ꯑꯗꯣ ꯏꯃꯥꯟꯅꯕꯅꯤꯁꯨ ꯌꯥꯎꯔꯕꯝꯅꯤꯅ
ꯎꯅ ꯃꯥꯅꯕ
ꯑꯅꯤ ꯑꯅꯤ ꯍꯣꯏ ꯑꯅꯤ ꯑꯍꯨꯝ ꯌꯥꯎꯔꯝꯅꯤ ꯅꯪ ꯄꯪꯈꯥꯏ ꯍꯥꯏꯕ ꯃꯥꯜꯂꯦꯗ
ꯑꯩ ꯑꯁꯦꯡꯕ ꯎꯕꯅꯦ ꯅꯪ ꯀꯩꯅꯣ ꯕꯦꯁꯀꯣꯠ ꯍꯥꯞꯄꯦꯅ ꯅꯣꯏꯒꯤ ꯇꯥꯡꯈꯨꯜꯒꯤ
ꯍ
ꯑꯗꯕꯒꯤ ꯇꯥꯏꯞ
ꯑꯗꯣ ꯃꯤ ꯀꯌꯥ ꯂꯥꯛꯒꯦꯗꯤ ꯈꯪꯗꯕ
ꯃꯤ ꯀꯥꯎꯗꯧꯔꯒ ꯂꯩꯒꯔꯣ ꯑꯩꯗꯤ ꯅꯁꯛ ꯈꯪꯉꯨꯏꯦ ꯑꯗꯨꯝ ꯅꯪ ꯎꯑꯦ ꯍꯥꯏꯕꯅꯦ ꯈꯣꯖꯤꯁꯨ
ꯀꯔꯤꯅꯦ ꯀꯔꯤꯅꯦ ꯑꯁ ꯅꯣꯏ ꯅꯨꯄꯤ ꯌꯥꯝ ꯂꯩꯍꯧꯕꯗꯣ ꯅꯣꯏ ꯑꯣꯏꯝꯅꯤ ꯑꯗꯨꯗꯤ
ꯃꯥꯅꯤ ꯃꯥꯅꯤ ꯑꯩꯈꯣꯏ ꯒ꯭ꯔꯨꯞꯇ ꯂꯥꯛꯄꯅꯤ
ꯑꯥ ꯗꯥꯟꯁ ꯌꯥꯝ ꯇꯧꯕꯗꯣ ꯑꯣꯏꯔꯝꯗꯧ ꯃꯥꯜꯂꯦ
ꯑ ꯃꯥꯅꯤ
ꯑꯁ ꯑꯩ ꯅꯪ ꯌꯥꯎꯔꯦ ꯈꯪꯉꯗꯤ ꯑꯁ ꯌꯦꯡꯅꯤꯡꯗꯦ ꯍꯥꯏꯔꯤꯗꯧꯅꯦꯕ
ꯁꯥ ꯑꯣ ꯐꯔꯦ ꯐꯔꯦ ꯑꯗꯨ ꯑꯣꯏꯅ ꯇꯧꯅꯔꯅꯤ
ꯑꯦ ꯅꯪ ꯌꯥꯎꯋꯦ ꯍꯥꯏꯔꯗꯤ ꯌꯦꯡꯅꯤꯡꯉꯦ ꯍꯥꯏꯒꯦ ꯇꯧꯕꯅꯦꯕ
ꯃꯥ ꯌꯦꯅꯤꯗꯦ
ꯃꯤꯅ ꯍꯥꯏꯔꯤꯁꯦ ꯍꯥꯏꯇꯥꯔꯦ ꯃꯤ ꯑꯇꯣꯞꯄ ꯑꯣꯏꯔꯝꯃꯗꯤ ꯍꯥꯏꯕ
ꯎꯝ ꯑꯩ ꯍꯤꯡꯉꯤꯁꯨ ꯈꯪꯁꯨ ꯈꯪꯉꯁꯨ ꯅꯪꯒꯤ ꯔꯣꯜ ꯄꯥꯟꯕꯤꯅꯉ ꯇꯣ ꯇꯦꯛ ꯁꯥꯔꯛꯄꯗꯨꯗ ꯅꯪ ꯋꯥꯈꯟ ꯈꯪꯉꯦ ꯑꯁ ꯄꯁꯤ ꯄꯁꯤꯗꯤ ꯔꯣꯜ ꯍꯥꯞꯅꯉꯥꯏ ꯈꯔ ꯀ꯭ꯂꯨꯖ ꯑꯣꯏꯒꯦ ꯁꯤꯅꯦꯕ ꯑꯩꯁꯦ
ꯑꯩꯁꯦ
ꯈꯪꯉꯦꯗ ꯍꯥꯏꯗꯨꯁꯨ
ꯑ ꯍꯥꯏꯌ
ꯏꯕꯥꯅꯤ ꯏꯕꯥꯅꯤ ꯖꯦꯅꯔꯤꯛ ꯃꯥꯟꯅꯕꯅꯤꯅ ꯈꯪꯉꯦ
ꯟꯅꯔꯤ ꯃꯥꯅꯅꯕ ꯑꯣꯏꯅ
ꯅꯪ ꯅꯦꯔꯤ ꯀꯔꯤꯔꯣ
ꯏꯪꯁ
ꯅꯤ ꯃꯅꯠꯇꯣ
ꯑꯗꯨꯗꯤꯦ ꯑꯁꯅꯕꯤꯌꯥꯃꯟꯕꯔꯤ ꯀ꯭ꯌꯥꯃꯗꯗꯗꯤ
ꯑꯩꯗꯤ ꯅꯨꯄꯤ ꯅꯠꯇꯦꯗ ꯅꯨꯄꯥ ꯃꯔꯛ ꯈꯝꯕꯁꯦ
ꯌꯦꯁ ꯑꯩꯈꯣꯏ ꯑꯩꯈꯣꯏ ꯅꯨꯄꯥꯗꯤ ꯔꯣꯛ ꯑꯅꯤꯗꯪꯔꯥ
ꯅꯪ ꯍꯅ ꯏꯔ ꯇꯦ ꯁꯦ ꯎꯝ ꯀ꯭ꯂ꯭ꯂꯥꯁꯦ ꯑꯣꯏꯔ ꯔꯣ ꯍꯥ ꯄꯤ
ꯑꯣ ꯅꯪꯉꯣꯟꯗ ꯍꯥꯏꯔꯝꯃꯦꯀꯣ
ꯍꯣꯏ ꯃꯗꯤ ꯃꯅꯤ ꯃꯅꯤ ꯍꯦ
ꯑꯩ ꯊꯥꯖꯗꯦꯕ ꯑꯗꯨ ꯅꯨꯃꯤꯠꯇꯨ ꯑꯦꯞꯁꯦꯟ ꯄꯥꯜꯂꯝꯃꯦꯕ ꯑꯣꯖꯅ
ꯀ ꯍꯗꯦꯗ ꯑꯩ ꯐꯁꯨꯨ ꯈꯥꯁꯇ ꯍꯦꯕ
ꯗꯨ ꯈꯅꯗꯃꯤ ꯅꯗꯤꯕ
ꯑꯩꯅ ꯏꯃꯥꯟꯅꯕꯤꯕꯨ ꯑꯨꯛꯀ ꯍꯥꯏꯕ
ꯑꯗꯨꯒꯤ ꯃꯥꯅꯦ ꯁꯥꯔꯅ ꯅꯪꯒꯤ ꯔꯣꯜ ꯅꯝꯕꯔ ꯑꯅꯤ ꯌꯥꯎꯋꯦ ꯌꯥꯗꯦ ꯍꯥꯏꯅ ꯍꯥꯏꯕꯗꯨ
ꯁꯤꯁ ꯅꯪꯕꯨꯣ ꯍꯥꯏꯕ
ꯅꯨꯄꯤ ꯑꯃꯅ ꯍꯥꯏꯕꯗꯣ ꯅꯪ ꯑꯣꯏꯔꯝꯅꯤ ꯑꯗꯨꯗꯤ
ꯌꯥꯔꯦ ꯕ ꯑꯗꯨꯃꯥꯏꯅ ꯅꯨꯄꯤ ꯑꯃꯅꯦ ꯍꯥꯏꯔꯦ ꯅꯨꯄꯤꯕꯨ ꯑꯩ ꯈꯛꯇꯒꯤ ꯇꯥꯏꯞꯇ
ꯑꯗꯨꯅꯦ ꯑꯗꯨ ꯅꯨꯃꯤꯠ ꯑꯩ ꯏꯔꯣꯟ ꯅꯨꯕ꯭ꯔꯥ ꯈꯪꯕꯗꯤ ꯅꯪꯇꯅꯤꯅ
ꯑꯗꯨꯁꯨ ꯑꯇꯣꯞꯄꯗ ꯍꯥꯏꯔꯕꯅꯤꯅ
ꯍꯥꯏꯗꯤꯦ ꯍꯥꯏꯗꯤꯦ ꯑꯗꯨ ꯑꯗꯨ ꯅꯨꯃꯤꯠꯇꯤ ꯍꯥꯏꯗꯦ
ꯅꯪꯅ ꯍꯥꯏꯕ ꯅꯨꯃꯤꯠꯇ ꯑꯩ ꯀ꯭ꯂꯒ꯭ꯂꯥꯁ ꯆꯠꯇꯦ ꯍꯥꯏꯕꯅꯦ
ꯑꯗꯨ ꯅꯪ ꯀꯅꯥꯗ ꯍꯥꯏꯕ
ꯏꯃꯥꯟꯕꯤ ꯑꯣꯏꯅꯅ ꯍꯥꯏꯔ
ꯍꯧꯖꯤꯅꯅꯕꯤꯅ ꯑꯅꯤꯔꯛ ꯏꯕ ꯑꯣꯏꯔꯕꯅꯤꯅ
ꯑꯣ ꯑꯩꯒꯤ ꯅꯣꯟꯅꯕ ꯏꯗꯨꯕꯤ ꯅꯪꯒꯤ ꯏꯕ ꯑꯁ
ꯑ
ꯀ꯭ꯂꯥꯁ ꯑꯅꯤꯔꯛ ꯌꯥꯎꯋꯦꯗꯣ ꯎꯠꯄꯅꯤꯅꯦ ꯁꯥꯔꯉꯣꯟꯗ ꯍꯥꯏꯌꯨꯗ
ꯅꯠꯇꯦ ꯅꯣꯡꯃꯗ ꯑꯅꯤ ꯍꯥꯏꯕ ꯅꯣꯡꯃꯒꯤ ꯑꯅꯤ ꯍꯥꯏꯕ
ꯑꯗꯨ ꯍꯥꯏꯕ ꯁꯦ ꯁꯥꯔ ꯑꯩꯗꯣ ꯌꯥꯝ ꯗꯦꯗꯤꯀꯦꯠ ꯏꯃꯟꯒꯤ ꯑꯅꯤꯔꯛ ꯍꯥꯞꯄꯅꯦ ꯍꯥꯏꯔꯒꯦ
ꯑ ꯑꯗꯨꯗꯤ ꯀꯗꯤ ꯑꯣꯏꯕ ꯏꯅꯦ ꯑꯦꯁ ꯍꯥꯞꯄꯤꯔꯝꯕꯗꯣ ꯑꯃꯨꯛ
ꯀꯍꯕ
ꯑꯦꯞꯁꯟ ꯃꯨꯛ ꯍꯥꯞꯄꯤꯔꯝꯃꯦꯕ ꯑꯦꯞꯁꯟꯃꯨꯛ ꯍꯥꯞꯄꯤꯔꯝꯃꯦꯕ
ꯀꯔꯤꯒꯤꯦ
ꯁꯔꯅ
ꯑꯁ ꯈꯪꯗ꯭ꯔꯦ ꯑꯗꯨ ꯃꯇꯥꯡ ꯍꯥꯏꯎꯔꯗꯤ
ꯑꯗꯨ ꯅꯨꯃꯤꯠꯇꯣ ꯅꯨꯄꯥ ꯑꯅꯤꯗꯪ ꯂꯥꯛꯄꯖꯥꯠꯅꯦꯕ
ꯑ
ꯎꯝ ꯑꯗꯒꯤ
ꯀ ꯅꯅ ꯈꯥꯉ
ꯑꯗꯨꯅꯦꯕ ꯅꯪ ꯅꯪꯒꯅꯦꯕ
ꯑꯔꯦ ꯅꯪꯁꯦ ꯑꯩꯕꯨ ꯌꯥꯝ ꯇꯥꯏꯅꯤꯡꯅꯤꯡꯕ ꯃꯥꯜꯂꯦ
ꯐꯩꯗꯕꯅꯤꯗ
ꯅꯗ ꯐꯥꯒꯤ ꯀꯧꯗ ꯋꯥ ꯀꯧꯋꯦ ꯋꯥ
ꯑꯗꯨꯅꯤꯅ ꯐꯥꯒꯤ ꯍꯥꯏꯕ ꯋꯥ ꯊꯤ ꯀꯃꯅꯤꯅ
ꯑꯁ
ꯑꯗꯨ ꯅꯠꯇ꯭ꯔꯣ
ꯅꯪꯒꯤꯁꯦ ꯀ꯭ꯂꯥꯁ ꯀ꯭ꯂꯥꯁ ꯌꯥꯎꯕꯗꯤ ꯃꯥꯟꯗꯦ ꯃꯤ ꯂꯥꯡꯗꯤ
ꯑꯩꯅ ꯇꯨꯃꯤꯟ ꯂꯩꯕꯩꯅꯦ ꯀ꯭ꯂꯥꯁ ꯂꯩꯌꯦ ꯍꯧꯖꯤꯛ ꯔꯗꯤꯑꯣ ꯀꯣꯜ ꯇꯧꯔꯔꯣ
ꯌꯥꯔꯅꯤꯅ ꯑꯗꯨꯒꯤꯗꯤ
ꯍꯣꯏ ꯁꯤ ꯂꯧꯣꯏꯔꯨꯔ ꯇꯧꯔꯒꯦ
ꯑ ꯌꯥꯔꯅꯤ
ꯊꯥꯒꯠꯗꯦ ꯍꯥꯏꯔ
ꯍꯖꯦ ꯌꯦ ꯊꯖꯦ
ꯑꯗꯨꯅꯦ ꯊꯥꯗꯕ ꯑꯗꯨꯃꯥꯏꯅ ꯑꯁ ꯑꯩꯅ ꯍꯥꯏꯕꯁꯦ ꯁꯥ ꯁꯥ ꯂꯧꯁꯜꯂꯣꯑꯣꯕ
ꯑꯁ
ꯅꯪ ꯗꯤꯄꯥꯔꯃꯦꯟ ꯀꯔꯤꯔꯥ
ꯀꯦꯕ
ꯅꯪ ꯗꯤꯄꯥꯔꯠꯃꯦꯟ ꯀꯔꯤꯔꯣꯕ
ꯄꯥꯔꯃꯦꯟꯣ
ꯎꯝ
ꯏꯀꯣꯅꯣꯃꯤꯛꯁ
ꯑꯣ
ꯅꯪꯒꯤꯅꯥ
ꯍꯤꯁꯇ꯭ꯔꯤ ꯭ꯔꯤꯒ ꯏꯀꯣꯅꯣꯃꯤꯛꯁ ꯐꯝꯃꯤꯟꯅꯩꯌꯦ ꯐꯝꯃꯤꯟꯅꯕꯅꯦ ꯑꯦꯛꯖꯥꯝꯗ ꯁꯦꯀꯦꯟ ꯁꯦꯝ ꯅꯪ ꯑꯦꯛꯖꯥꯝ ꯐꯥꯗꯦ
ꯊꯥꯏꯗ ꯅꯪ ꯎꯗꯦꯗ ꯔꯨꯝ ꯇꯣꯉꯥꯟꯕ ꯂꯩ ꯑꯣꯏꯔꯝꯅꯤ
ꯅꯠꯇꯦ ꯑꯗꯨꯝ ꯍꯥꯏꯕꯅꯤꯅ ꯅꯪ ꯊꯦꯡꯅ ꯅꯪ ꯊꯦꯡꯅꯒꯅꯤ ꯍꯥꯏꯕ ꯅꯠꯇꯦ ꯅꯪ ꯔꯨꯝꯝ ꯀꯌꯥ ꯇꯥꯕ꯭ꯔꯣ
ꯑꯩꯗꯣ ꯔꯨꯝ ꯅꯝꯕꯔ ꯅꯥꯏꯟꯗ
ꯑꯥ ꯑꯗꯨ ꯑꯗꯨꯗ ꯃꯥ
ꯅꯗꯤꯀ
ꯑꯩ ꯇꯤꯟꯗꯃꯦ
ꯑꯣ ꯑꯗꯨꯝ ꯇꯣꯉꯥꯟ ꯐꯩꯅꯦ ꯑꯗꯨꯗꯤ
ꯅ ꯂꯣꯅ ꯄ ꯀꯦꯔꯣ
ꯇꯨ ꯅꯥꯏꯟ ꯅꯥꯏꯟ
ꯎꯝ ꯊꯥꯔꯠ ꯁꯦꯝꯒꯦ ꯍꯥꯏꯕ ꯑꯦꯗꯃꯤꯁꯟ ꯇꯧꯈ꯭ꯔꯕ꯭ꯔꯣ
ꯎꯁ ꯊꯥꯔꯠ ꯁꯦꯝꯒꯤꯗꯣ ꯇꯧꯈ꯭ꯔꯦ ꯐꯥꯏꯚ ꯍꯟꯗ꯭ꯔꯦꯠ ꯀꯌꯥꯅꯣ ꯑꯦ ꯐꯥꯏꯚ ꯍꯟ ꯐꯥꯏꯚ ꯍꯟꯗ꯭ꯔꯦꯠ ꯑꯣ ꯁꯚꯦꯟ ꯍꯟ꯭ꯔꯦ ꯂꯥꯁ ꯗꯦꯗ ꯇꯧꯕ ꯏꯝ ꯅ ꯐ꯭ꯔꯕ ꯒꯦꯝ ꯆꯠꯊꯒꯤ
ꯑꯣ ꯑꯩꯁꯦ ꯐꯣꯔ ꯍꯟꯗ꯭ꯔꯦꯗ ꯅꯥꯏꯟꯇꯤ ꯋꯥꯟ ꯂꯣꯏꯔꯅꯦ
ꯎꯝ ꯂꯥꯁ ꯗꯦꯠꯇꯣ ꯀꯩ ꯅꯨꯃꯤꯠꯅꯣ ꯃꯟꯗꯦꯒꯤ ꯅꯨꯃꯤꯠꯇꯣ ꯗꯦ ꯆꯥꯅꯣ ꯎꯝ
ꯐꯥꯏꯟ ꯊꯤꯕ꯭ꯔꯣ
ꯎꯝ ꯃꯣꯏꯅ ꯑꯦꯛꯁꯇꯦꯟ ꯇꯧꯕꯤꯌꯦꯦ ꯃꯟꯗꯦꯐꯥꯎ
ꯑꯣ ꯑꯣ
ꯑꯩꯈꯣꯏꯗꯤ ꯂꯥꯛꯇ ꯉꯥꯏꯦꯔꯤꯕꯗꯣ
ꯑ
ꯂꯩ ꯑ
ꯃꯣꯏꯁꯨ ꯂꯥꯏꯛ ꯑꯦꯗꯚꯥꯟꯁꯅ ꯍꯥꯏꯕ ꯌꯥꯕꯅꯤꯅ ꯂꯥꯏꯛ ꯏꯟꯀꯝꯒꯨꯝꯕꯗꯣ ꯎ ꯗꯤꯁ ꯌꯔꯒꯤ ꯀ ꯑꯣꯏ ꯑꯣꯏꯅꯉꯥꯏꯅꯤ ꯍꯥꯏꯕ ꯏꯖꯖꯅ ꯍꯥꯏꯔꯔꯤꯗꯤ ꯐꯔ ꯇꯕ
ꯅꯅꯦ ꯃꯇꯝ ꯆꯪꯕꯅꯦꯕ ꯅꯠꯇ꯭ꯔꯥ
ꯎꯝ ꯑꯩ ꯐꯥꯎꯁꯨ
ꯀꯣꯜ ꯇꯧꯔꯒ ꯍꯥꯏꯕꯅꯤꯍꯦ ꯗꯥꯏꯔꯦꯛ ꯇꯕꯨꯣ ꯁꯥ ꯏꯣ